ꯍꯜꯂꯣ ꯑꯥ ꯇꯥꯔꯦ ꯑꯗꯣ ꯎꯝ ꯇꯥꯔꯦ ꯑꯗꯣ ꯀꯩꯅꯣ ꯇꯧꯕ꯭ꯔꯣ ꯉꯥꯅꯨꯒꯨꯝꯕ ꯑꯗꯩ ꯀꯩꯀꯥ ꯑꯗꯨꯒꯨꯝꯕꯗꯤ ꯂꯣꯏꯅꯔꯗ꯭ꯔꯣ ꯄꯥꯛꯅ
ꯂꯣꯏꯅꯩ ꯑꯗꯣ ꯑꯩꯈꯣꯏꯒꯤꯗꯤ ꯂꯣꯏꯗꯦ ꯂꯣꯏꯐꯝ ꯂꯩꯇꯕ ꯍꯥꯏꯇꯥꯔꯦꯀꯣ ꯃꯐꯝꯁꯦ ꯉꯥꯅꯨꯒꯨꯝꯕꯁꯦ ꯃꯅꯝ ꯈꯔ ꯀꯟꯗ꯭ꯔꯥ ꯑꯩꯈꯣꯏꯒꯤ ꯌꯨꯝ ꯒꯤ ꯁꯦꯞꯁꯦ ꯀꯃꯥꯏꯅ ꯇꯧ ꯏꯪꯈꯣꯜꯒꯤ ꯁꯦꯞꯁꯦ ꯈꯔ ꯁꯥꯡꯅ ꯏꯟꯕꯗꯣ ꯑꯣꯏꯌꯦꯕ ꯌꯨꯝ ꯑꯃ ꯁꯥꯔꯦ ꯊꯣꯡꯒꯥꯟꯁꯦ ꯃꯅꯤꯡꯗ ꯆꯪꯕꯒꯤ ꯊꯣꯡꯒꯥꯟ ꯆꯪꯐꯝ ꯑꯃꯃꯨ ꯈꯥꯛꯑꯀꯥꯟꯗ ꯌꯨꯝꯗꯣ ꯑꯗꯨꯝ ꯃꯌꯥꯝ ꯁꯥꯟꯅꯔꯤꯕ ꯀꯥ ꯑꯍꯨꯝ ꯁꯥꯔꯒ ꯊꯣꯡꯒꯥꯟ ꯆꯪꯐꯝ ꯑꯃꯗꯤꯗꯤ ꯂꯩꯕ ꯃꯅꯤꯡꯗ ꯆꯥꯛ ꯃꯊꯪ ꯂꯩꯔꯕꯅꯤꯅ ꯃꯅꯤꯡꯗ ꯀꯣꯠ ꯂꯩꯔꯦ ꯑꯗꯨꯒ ꯇꯣꯏꯂꯦꯠ ꯀ ꯀ ꯂꯩꯔꯒ ꯉꯥꯅꯨ ꯂꯣꯏꯐꯝꯁꯦ ꯑꯗꯨꯝ ꯂꯩꯇ꯭ꯔꯦꯕ ꯆꯨꯒꯠ ꯁꯝꯅꯔꯦꯕꯀꯣ ꯑꯗꯨꯝ ꯑꯗꯥꯏꯗꯣ ꯁꯤꯡꯒꯩ ꯈꯔ ꯊꯝꯃꯦꯒ ꯑꯗꯨꯝ ꯁꯝꯅꯔꯦ ꯉꯥꯅꯨ ꯂꯣꯏꯕ ꯃꯨꯛ ꯂꯩꯇ꯭ꯔꯦꯅ ꯃꯃꯥꯡꯗ ꯖꯨ ꯈꯔ ꯆꯠꯈꯠꯂꯒ ꯏꯪꯈꯣꯜꯗꯨꯒꯤ ꯈ ꯃꯌꯥꯏ ꯈꯤꯇꯪ ꯍꯦꯟꯒꯠꯂꯒ ꯑꯃꯨꯛ ꯉ ꯂꯥꯏꯁꯪ ꯑꯃꯨꯛ ꯂꯩꯔꯦ ꯈꯖꯛ ꯈꯂꯒ ꯄꯨ ꯍ ꯆꯥꯔ ꯂꯩꯔꯒ ꯁꯦꯛꯇꯣ ꯑꯗꯨꯒꯨꯝꯕ ꯂꯣꯏꯅꯦꯩ ꯃꯐꯝ ꯏꯆꯥ ꯆꯥꯗꯕꯗꯣ ꯑꯣꯏꯌꯦꯕ ꯑꯗꯨꯗꯤ ꯂꯣꯏꯗꯦ ꯅ ꯉꯥꯅꯨ ꯂꯣꯏꯕ꯭ꯔꯥ
ꯑꯥ ꯉꯅꯨꯖ ꯂꯨ
ꯎꯝ
ꯑꯗꯒꯤ ꯀꯩꯅꯣ ꯑꯇꯣꯞꯄ ꯃꯤꯒꯤ ꯁꯨꯝ ꯂꯝ ꯑꯇꯩꯗꯗꯤ ꯑꯣꯛꯀꯨꯝꯕꯁꯦ ꯂꯣꯏꯔꯁꯨ ꯆꯦꯡꯀꯨꯞꯀꯨꯝꯕꯁꯦ ꯄꯥꯛ ꯄꯤꯖꯅꯗꯦꯕ ꯍꯥꯏꯗꯤ ꯐꯪꯗꯕꯅꯤꯅ
ꯎꯝ
ꯅꯈꯣꯏ ꯑꯗꯨꯏꯔꯗꯤ ꯑꯗꯨꯝꯕꯩ ꯑꯋꯥꯕꯗꯤ ꯂꯩꯇ꯭ꯔꯦ ꯍꯥꯏꯗꯤ ꯑꯌꯥꯝꯕ ꯂꯣꯏ ꯂꯩꯅꯔꯕꯅꯤꯅ ꯀꯩꯅꯣ ꯆꯦꯡꯀꯨꯞꯇ ꯄꯤꯖꯔꯒ ꯊꯥꯛꯄꯅꯁꯨ ꯑꯣꯛꯁꯦ ꯌꯥꯝ ꯊꯨꯅ ꯅꯣꯏꯌꯦꯕ
ꯎꯝ
ꯑꯩꯈꯣꯏ ꯀꯩꯅꯣꯒꯤ ꯗꯗꯥ ꯑꯩꯈꯣꯏꯒꯤ ꯗꯗꯥꯒꯤ ꯑꯣꯛꯁꯤꯅ ꯑꯣꯣꯛ ꯃꯄꯤꯁꯤꯅ ꯄꯣꯛ ꯄꯣꯛꯄ ꯃꯆꯥꯈꯩꯁꯦ ꯁꯤꯃꯨꯛ ꯁꯦꯝꯒꯠꯂꯦꯕ ꯍꯧꯖꯤꯛꯁꯦ ꯊꯥꯀꯠꯂꯦꯕ ꯑꯗꯨꯅ ꯆꯪꯀꯨꯞꯇꯨꯁꯨ ꯑꯩꯈꯣꯏ ꯏꯁꯗꯩ ꯄꯤꯖꯔꯦ ꯍꯥꯏꯗꯤ ꯑꯄꯧꯕ ꯁꯣꯝꯗ ꯄꯤꯖꯗ꯭ꯔꯦ ꯑꯀꯨꯞꯄꯁꯨ ꯉꯥꯛꯇ ꯄꯤꯖꯔꯦ ꯑꯗꯨꯅ
ꯑꯀꯨꯞꯄ ꯍꯥꯏꯁꯦ ꯑꯩꯈꯣꯏꯅ ꯆꯦꯡꯗꯒ ꯌꯥꯎꯔꯛꯄ ꯃꯣꯃꯣ ꯂꯥꯎꯕꯗ ꯅꯠꯇ꯭ꯔꯣ
ꯎꯝ ꯎꯝ ꯎꯝ ꯑꯗꯨ ꯉꯥꯛꯇ ꯄꯤꯖꯩꯑꯕꯀꯣ ꯑꯗꯨꯗꯒꯤ
ꯀꯃꯥꯏꯅ ꯇꯧꯕ
ꯑꯄꯧꯕ ꯍꯥꯏꯁꯤꯅ ꯇꯣꯉꯥꯟꯅ ꯑꯩꯈꯣꯏꯅ ꯀꯩꯅꯣ ꯃꯦꯆꯤꯟ ꯂꯩꯗꯣꯏꯅꯦ ꯑꯗꯨꯗꯨꯒ ꯆꯥꯞꯊꯣꯛꯄꯁꯤꯅ ꯑꯄꯧꯕ ꯑꯣꯏꯗꯣꯏꯅꯦ ꯍꯥꯏꯕꯗꯤ ꯐꯧꯒꯤ ꯃꯀꯨꯗꯣ ꯋꯥꯏꯗꯣ
ꯑꯣꯣ ꯋꯥꯏꯖ ꯊꯣꯛꯣꯛ ꯋꯥꯏꯔꯨ ꯍꯥꯏꯇꯥꯔꯦ
ꯑꯗꯨꯒꯤ ꯋꯥꯏꯔꯨꯁꯤꯅ ꯑꯄꯧꯕ ꯑꯣꯏꯌꯦꯕ ꯑꯗꯨꯒ ꯆꯦꯡꯗꯒꯤꯩ ꯊꯣꯛꯂꯛꯄꯁꯤꯁꯨ ꯁꯤꯁꯤ ꯁꯤꯁꯨ ꯋꯥꯏꯔꯨꯕꯗꯤ ꯍꯥꯏꯗꯣꯏꯁꯨ ꯁꯨꯝ ꯂꯝ ꯑꯃꯒ ꯑꯃꯒ ꯃꯥꯟꯅꯗꯦꯗꯅ ꯈꯥꯡꯉ ꯑꯍꯕꯅꯦ ꯑꯗꯨꯒꯤ ꯑꯣꯛ ꯑꯅꯤꯗ ꯂꯨꯄꯥ ꯂꯤꯁꯤꯡ ꯌꯥꯡꯈꯩꯗ ꯌꯣꯜꯂꯦꯕ ꯑꯩꯈꯣꯏꯒꯤ
ꯑꯁ
ꯑꯗꯨꯝ ꯃꯌꯥꯝ ꯊꯥꯒꯠꯂꯦꯕ ꯑꯣ ꯀꯣꯏ ꯗ ꯑꯣꯛ ꯀꯩꯅꯣꯃꯨꯛꯀꯤ ꯆꯥꯡ ꯂꯣꯏ ꯑꯣꯛ ꯇꯔꯥꯃꯉꯥꯃꯨꯛꯀꯤ ꯆꯥꯡ ꯂꯣꯏꯌꯦꯕꯀꯣ
ꯎꯝ ꯑꯗꯣ ꯑꯣꯛꯇꯨꯒꯤ ꯇ꯭ꯔꯦꯅꯤꯡꯒꯨꯝꯕꯗ ꯗꯤ ꯆꯠꯇ꯭ꯔꯣ
ꯇ꯭ꯔꯦꯅꯤꯡ ꯍꯥꯏꯖꯦ ꯁꯨꯃꯥꯏꯅ ꯇꯧꯋꯅꯤ ꯑ ꯇ꯭ꯔꯦꯅꯤꯡ ꯍꯥꯏꯁꯦ ꯀꯃꯥꯏꯅ ꯑꯣꯏꯁꯤꯅꯣ
ꯇ꯭ꯔꯦꯟꯅꯤꯡ ꯍꯥꯏꯕꯗꯤ ꯁꯨꯝ ꯆꯥꯎꯔꯥꯛꯅ ꯑꯣꯛꯁꯦ ꯀꯔꯝꯃꯥꯏꯅ ꯃꯆꯤꯟꯖꯥꯛ ꯄꯤꯖꯒꯦ ꯀꯅ ꯇ ꯌꯥꯏꯗꯣ
ꯑꯣꯛꯁꯦ ꯀꯩꯒꯨꯝꯕ ꯃꯁꯥ ꯈꯛ ꯐꯍꯟꯒꯦ ꯍꯥꯏꯕꯗꯤ ꯅꯣꯏꯔꯁꯨ ꯅꯣꯏꯗ꯭ꯔꯁꯨ ꯍꯥꯏꯗꯤ ꯃꯤꯗ ꯑꯣꯏꯇꯥꯥꯔꯒꯁꯨ ꯍꯥꯏꯗꯤ ꯃꯁꯥ ꯃꯎ ꯐ ꯇꯤꯛ ꯇꯤꯛ ꯂꯥꯎꯅ ꯑꯗꯨꯃꯥꯏꯅ ꯂꯩꯒꯦ ꯍꯥꯏ ꯇꯔꯦ ꯍꯥꯏ ꯇꯥꯔꯒꯗꯤ ꯑꯣꯛꯁꯤꯁꯨ ꯄꯨꯡꯊꯥ ꯊꯥꯗꯣꯛ ꯇꯥꯔꯒꯗꯤ ꯑꯣꯛꯁꯦ ꯅꯣꯏꯗꯤ ꯅꯣꯏꯔꯣꯏ ꯇꯧꯕꯇꯕꯨ ꯑꯣꯛꯁꯦ ꯀꯩꯅꯣ ꯇꯧꯔꯣꯏꯕ ꯃꯁꯥꯗꯤ ꯐꯪꯉꯦ ꯑꯗꯨꯒ ꯅꯣꯏꯗꯤ ꯅꯣꯏꯔꯣꯏꯕ ꯍꯥꯏꯗꯤ ꯃꯁꯥ ꯃꯎꯗꯤ ꯈꯤ ꯡ ꯂꯥꯎꯅ ꯂꯩꯅꯤꯕ ꯑꯗꯨꯒ ꯃꯇꯝ ꯈꯔ ꯊꯥꯀꯠꯂꯒ ꯃꯦꯈꯠꯍꯜꯂꯒ ꯄꯩꯁꯥꯒꯤ ꯑꯣꯏꯅ ꯌꯣꯟꯊꯣꯛꯈꯤꯒꯦ ꯍꯥꯏꯇꯥꯥꯔꯒꯗꯤ ꯑꯣꯛꯁꯦ ꯑꯗꯨꯝ ꯃꯀꯣꯟꯁꯤꯗ ꯑꯗꯨꯝ ꯍꯥꯏꯗꯤ ꯊꯥꯀꯠ ꯍꯥꯏꯗꯤ ꯑꯗꯨꯝ ꯊꯝꯕꯤꯔꯒ ꯃꯆꯤꯟꯖꯥꯛ ꯄꯤꯖꯕꯤꯕ ꯃꯈꯣꯟꯁꯦ ꯇꯣꯏꯅ ꯇꯣꯏꯅ ꯁꯦꯡꯗꯣꯛꯄꯤꯕ ꯑꯗꯨꯒ ꯃꯁꯥꯁꯨ ꯑꯗꯨꯝ ꯏꯔꯨꯖꯕꯤꯕ ꯍꯥꯏꯗꯤ ꯃꯅꯥ ꯌꯧꯍꯟꯗꯕꯤꯗ ꯏꯁꯤꯡꯁꯦ ꯇꯣꯇꯤꯗꯔ ꯀꯥꯞ ꯈꯣꯠꯇꯅ ꯇꯧꯕ ꯁꯨꯃꯥꯏꯅ ꯇꯧꯕꯤ ꯇꯥꯔꯒꯗꯤ ꯌꯥꯝ ꯊꯨꯅ ꯆꯥꯎꯈꯠꯂꯦꯕ ꯑꯣꯛꯁꯦ
ꯑꯣ ꯃꯁꯥ ꯅꯥꯟꯅ ꯊꯝꯃꯒ ꯑꯩꯈꯣꯏ ꯄꯣꯊꯥꯍꯟꯕ ꯍꯥꯏꯦ
ꯑ ꯑꯗꯨꯒ ꯃꯩ ꯑꯥ ꯃꯩꯒꯨꯝꯕꯁꯨ ꯉꯥꯟꯅ ꯊꯥꯟꯕꯤꯕ꯭ ꯑꯗꯒꯤ ꯀꯩꯅꯣ ꯋꯥꯏꯔꯨꯗꯪ ꯄꯤꯖꯕꯁꯤꯁꯨ ꯑꯣꯛꯁꯤ ꯅꯣꯏꯗꯦꯕ ꯇꯣꯉꯥꯟꯅ ꯑꯩꯈꯣꯏꯒꯤ ꯀꯩꯅꯣ ꯂꯐꯨ ꯄꯥꯟꯈꯤꯕ ꯂꯣꯏꯔꯒ ꯂꯐꯨ ꯀꯩꯅꯣ ꯄꯥꯝꯕꯤꯈꯩꯁꯦ ꯆꯠꯂꯒ ꯑꯩꯈꯣꯏꯗ ꯎꯝ ꯗꯗꯥꯅ ꯑꯗꯨꯃꯥꯏꯅ ꯇꯧꯔꯒ ꯃꯐꯝ ꯃꯌꯥꯝꯁꯦ ꯂꯣꯏꯅ ꯈꯣꯝꯖꯤꯜꯂꯨꯔꯅꯤ ꯑꯗꯨꯒ ꯂꯩꯀꯥꯏꯒꯤ ꯁꯨꯄꯔ ꯐꯥꯏꯟ ꯌꯦꯟꯕ ꯂꯩꯗꯅ
ꯎꯝ
ꯑꯗꯨꯒꯤ ꯁꯨꯄꯔꯐꯥꯏꯟꯁꯤꯅꯦ ꯑꯗꯨꯒ ꯂꯐꯨꯁꯤꯒ ꯇꯧꯔꯒ ꯍꯥꯟꯅ ꯐꯖꯅ ꯊꯣꯡꯗꯣꯛꯄꯤꯔꯅꯤ ꯑꯗꯨꯒ ꯍꯣꯔꯦꯟ ꯃꯣꯏꯠ ꯆꯥꯔꯝꯗꯥꯏꯁꯤꯗ ꯋꯥꯏꯔꯨ ꯑꯀꯨꯞꯄꯁꯤꯅꯦ ꯑꯗꯨꯒ ꯂꯐꯨꯁꯦ ꯑꯍꯤꯡꯕꯁꯦ ꯄꯥꯅ ꯄꯥꯅ ꯁꯣꯏꯕꯤꯔꯅꯤ ꯑꯗꯒꯤ ꯀꯕꯣ ꯅꯥꯄꯤꯒꯨꯝꯕ ꯊꯨꯝꯒꯨꯝꯕ ꯍꯥꯞꯄꯒ ꯐꯖꯅ ꯄꯤꯖꯔꯅꯤꯕ ꯑꯗꯣꯏꯗꯤ ꯃꯣꯖꯣ ꯌꯥꯝ ꯊꯨꯅ ꯆꯥꯎꯔꯦ ꯑꯗꯨꯃꯥꯏꯅ ꯄꯤꯖꯕ ꯈꯣꯠꯄ ꯇꯧꯕꯗꯣ
ꯎꯝ ꯄꯤꯖꯕꯒ ꯃꯥꯏ ꯌꯣꯛꯄꯩ ꯃꯑꯣꯡꯒꯗ ꯂꯩꯔꯦꯕ ꯑꯣꯛ ꯊꯨꯅ ꯆꯥꯎꯍꯟꯒꯦꯗꯤ
ꯑꯣꯛꯁꯦ ꯅꯥꯔꯣꯏ ꯅꯥꯅꯤꯡꯉꯥꯏ ꯃꯔꯝꯁꯦ ꯂꯩꯇꯦ ꯍꯥꯏꯕꯗꯤ ꯃꯀꯣꯟꯁꯤꯕꯨ ꯅꯥꯟꯅ ꯁꯦꯡꯗꯣꯛꯄꯤꯔꯕ ꯃꯩ ꯅꯨꯡ ꯅꯥꯟꯅ ꯊꯝꯕꯤꯔꯕ ꯑꯗꯩ ꯃꯁꯥ ꯅꯥꯜꯍꯜꯂꯕ ꯄꯤ ꯀꯥꯟꯗ ꯚꯇꯥꯃꯤꯟ ꯀꯥꯞꯄ ꯑꯅꯤꯕ ꯚꯤꯇꯥꯥꯃꯤꯟ ꯀꯥꯞꯄꯅ ꯂꯩꯌꯦꯕ
ꯎꯝ
ꯁꯤꯁꯦ ꯀꯥꯞꯈ꯭ꯔꯤꯁꯤꯅ ꯍꯌꯦꯡ ꯀꯩꯁꯨ ꯑꯣꯛꯁꯦ ꯅꯥꯔꯛꯑꯔꯣꯏꯕ
ꯎꯝ
ꯑꯗꯨꯝ ꯑꯗꯨꯃꯥꯏꯅ ꯇꯧꯕ ꯑꯣꯛꯁꯦ ꯑꯗꯨ ꯑꯗꯨꯃꯥꯏꯅ ꯊꯥꯀꯠꯄꯒꯨꯝꯕꯁꯦ ꯑꯣꯛ ꯀꯥꯏꯕ ꯃꯤꯒꯨꯝꯕ ꯂꯩꯗꯅ ꯃꯣꯏꯅ ꯌꯦꯡꯕ ꯑꯗꯨꯁꯨ ꯍꯥꯏꯗꯤ ꯄꯥꯝꯃꯦ ꯃꯣꯏꯅꯁꯨ ꯍꯥꯏꯔꯝꯃꯦꯕ ꯑꯣꯛ ꯀꯩꯊꯥ ꯊꯥꯗꯣꯛꯄꯤꯔꯅꯨ ꯑꯣꯛꯒꯤ ꯊꯥꯗꯣꯛꯑꯗꯤ ꯆꯥꯎꯔꯣꯏ ꯑꯗꯨꯅ ꯁꯨꯃꯥꯏꯅ ꯃꯇꯆꯦ ꯑꯃꯗ ꯐꯖꯅ ꯊꯝꯕꯤꯔꯣ ꯑꯗꯨ ꯑꯣꯏꯇꯥꯔꯒꯗꯤ ꯑꯗꯨꯝ ꯑꯣꯀꯁꯤ ꯌꯥꯝ ꯊꯨ ꯆꯥꯎꯅꯤ ꯈꯣꯠꯅꯤ ꯑꯗꯨꯃꯅ ꯍꯥꯏꯔꯝꯃꯦ
ꯍꯥꯏꯗꯤ ꯄꯥꯡꯂꯣꯌ ꯂꯣꯏꯁꯟꯕꯗꯤ ꯌꯥꯗꯦꯕ
ꯀꯩꯅꯣꯁꯦ ꯌꯨꯊꯤꯒꯨꯝꯕꯁꯦ
ꯎꯝ
ꯌꯨꯊꯤꯁꯤꯁꯨ ꯌꯥꯝ ꯄꯥꯝꯃꯦꯅ ꯌꯨꯊꯤ ꯄꯤꯖꯩ ꯑꯗꯒꯤ ꯑꯈꯣꯏꯗꯤ ꯃꯥꯡꯖꯗ꯭ꯔꯦ ꯃꯥꯡꯖꯗ꯭ꯔꯦ ꯍꯥꯏꯗꯤ ꯑꯣꯛꯇꯒꯤ ꯎꯝ ꯆꯥꯕ ꯂꯣꯏꯕꯒꯤ ꯀꯩꯀꯥ ꯃꯆꯤꯟꯖꯥꯛ ꯑꯔꯦꯝꯕꯁꯦ ꯁꯤꯁꯤꯒ ꯑꯈꯣꯏ ꯄꯨꯈꯤ ꯉꯥꯏꯌꯣꯛꯑꯦꯕ ꯄꯨꯈꯤꯒ ꯑꯃꯨꯛ ꯁꯝꯅꯍꯜꯂꯦꯕ ꯑꯥ ꯃꯣꯏꯅ ꯆꯥꯞ ꯈꯣꯏ ꯑꯔꯦꯝꯕꯖꯦ ꯄꯨꯈꯤꯗ ꯑꯃꯨꯛ ꯊꯥꯗꯕ
ꯎꯝ
ꯗꯨꯒ ꯄꯨꯈꯤꯖꯨ ꯑꯈꯣꯏ ꯏꯁꯤꯡ ꯁꯤꯖꯟꯅꯗ꯭ꯔꯦ ꯗꯤ ꯇꯣꯇꯤ ꯑꯣꯏꯅ ꯗꯨꯝ ꯁꯤ ꯁꯤꯖꯟꯅꯔꯝꯅꯤꯅ ꯄꯨꯈꯤꯗ ꯍꯧꯕ ꯀꯕꯣ ꯅꯥꯄꯤ ꯀꯩꯀꯥ ꯁꯤꯒꯩꯖꯦ ꯑꯃꯨꯛ ꯀꯕꯣ ꯅꯥꯄꯤꯖꯤꯖꯨ ꯍꯥꯏꯗꯤ ꯑꯥ ꯃꯈꯣꯡ ꯊꯦꯡꯅ ꯐꯨꯛꯇꯠ ꯇꯥꯔꯒꯗꯤ ꯑꯃꯨꯛ ꯍꯧꯔꯛꯇꯦꯕ ꯑꯗꯨꯅ ꯃꯣꯏꯗꯖꯨ ꯆꯥꯕ ꯍꯥꯎꯖꯅꯕ ꯃꯇꯣꯟꯅ ꯑꯥ ꯀꯥꯞ ꯑꯃꯃꯝ ꯀꯥꯞ ꯑꯃ ꯀꯥꯞ ꯑꯃꯒ ꯇꯪꯈꯥꯏ ꯑꯃ ꯇꯪꯈꯥꯏ ꯁꯤꯒꯤ ꯆꯥꯡ ꯊꯠꯄꯤꯔꯦꯗꯅ ꯑꯗꯨꯒ ꯄꯤꯖꯕꯤꯕ ꯑꯗꯨ ꯃꯇꯝ ꯈꯔ ꯂꯩꯔꯒ ꯑꯃꯨꯛ ꯂꯣꯏ ꯆꯣꯡꯈꯠꯂꯛꯀꯅꯤꯕ ꯅꯧꯅ
ꯎꯝ
ꯑꯗꯣꯏꯗꯤ ꯑꯃꯨꯛꯍꯦꯛ ꯑꯃꯨꯛ ꯍꯦꯛꯇꯠꯈꯤꯕ ꯑꯃꯨꯛ ꯆꯣꯡꯉꯛꯄ ꯑꯃꯨꯛ ꯍꯦꯛꯇꯠꯈꯤꯕ ꯑꯃꯨꯛ ꯆꯣꯡꯉꯛꯈꯤ ꯆꯣꯡꯉꯛꯄ ꯑꯗꯨꯃꯥꯏ ꯇꯧꯔꯅꯤ ꯑꯗꯣꯢꯗꯤ ꯃꯣꯏꯗꯖꯨ ꯑꯇꯣꯞꯄ ꯃꯐꯝꯗꯖꯨ ꯊꯤꯅꯗ꯭ꯔꯦꯗꯅ
ꯑꯗꯨ ꯅꯣꯏꯗꯤ ꯄꯩꯁꯥ ꯄꯩꯁꯥꯏ ꯄꯩꯁꯥ ꯉꯥꯛꯉꯥꯏꯔꯦ ꯅꯣꯏꯗꯤ ꯗꯨꯗꯤ ꯅꯣꯏ ꯌꯨꯝꯗꯨꯗꯤ
ꯎꯝ ꯑꯗ ꯀꯩꯅꯣ ꯏꯁꯤꯡ ꯀꯨꯟꯗꯣꯛꯑꯅ ꯂꯩꯕꯗꯣ ꯑ ꯑꯗꯨꯁꯨ ꯌꯥꯝ ꯄꯥꯝꯃꯦ ꯃꯣꯏꯁꯦ
ꯑꯣ
ꯆꯤꯡ ꯀꯨꯟꯗꯣꯛꯒ ꯍꯥꯞꯈ꯭ꯔꯗꯤ ꯌꯥꯝ ꯊꯤꯅ ꯑꯣꯛꯁꯦ ꯍꯥꯏꯕꯗꯤ ꯅꯤꯌꯣꯝ ꯆꯨꯝꯅ ꯂꯣꯏꯗ ꯇꯥꯔꯒꯗꯤ ꯅꯣꯏꯁꯨ ꯅꯣꯏꯔꯔꯣꯏ ꯑꯗꯒꯤ ꯀꯩꯅꯣ ꯇꯧꯗꯣꯏꯅꯦꯕ ꯑꯣꯛꯁꯦ ꯐꯖꯅ ꯍꯥꯏꯗꯤ ꯃꯣꯏ ꯀꯩꯅꯣ ꯇꯧꯕ ꯃꯆꯥꯒꯨꯝꯕ ꯂꯧꯗ꯭ꯔꯤ ꯀꯥꯟꯗꯁꯨ ꯁꯦꯟꯅꯕꯤꯕ ꯑꯃ ꯌꯥꯝ ꯃꯊꯧ ꯇꯥꯏꯌꯦꯕ ꯑꯗꯨ ꯕꯤꯇꯝꯤꯟ ꯒꯨꯝꯕ ꯁꯤꯁꯤ ꯐꯖꯅ ꯄꯤꯖꯕꯤ ꯇꯥꯔꯒꯗꯤ ꯍꯌꯦꯡ ꯃꯆꯥꯁꯦ ꯌꯥꯝ ꯊꯨꯅ ꯆꯥꯎꯕꯗꯁꯨ ꯃꯇꯦꯡ ꯌꯥꯝ ꯄꯥꯡꯉꯦꯕ
ꯎꯝ
ꯇꯧꯕꯤꯕ ꯑꯗꯒꯤ ꯑꯣꯛ ꯃꯄꯤꯖꯦ ꯁꯨꯃꯥꯏꯅ ꯂꯩꯌꯦꯕ ꯑꯣꯛ ꯂꯥꯕꯗꯗꯤ ꯄꯥꯡꯈꯣꯛ ꯆꯥꯕ ꯌꯥꯗꯕ ꯑꯂꯦꯡꯕ ꯂꯩꯗꯅ
ꯎꯝ
ꯁꯤꯁꯦ ꯑꯣꯛ ꯂꯥꯛꯕꯗ ꯄꯤꯖꯕ ꯌꯥꯏꯗ ꯑꯃꯣꯝꯗꯗꯤ ꯄꯤꯖꯕ ꯌꯥꯗꯦ ꯍꯥꯏꯕꯗꯤ ꯑꯗꯨ ꯄꯤꯖ ꯇꯥꯔꯒꯗꯤ ꯑꯃꯣꯝꯗꯗꯤ ꯑꯃꯨꯛ ꯀꯩꯅꯣ ꯃꯆꯥ ꯌꯥꯎꯕꯒꯤ ꯆꯥꯡꯁꯦ ꯌꯥꯝ ꯅꯦꯝꯃꯦꯕ
ꯄꯥꯡꯈꯣꯛꯁꯦ
ꯑꯥ ꯄꯥꯡꯈꯣꯛꯂꯥꯛꯂꯥꯁꯦ ꯑꯣꯛ ꯑꯃꯃꯝꯗꯨ ꯄꯤꯖꯕ ꯌꯥꯗꯦꯕ
ꯑꯦ ꯑꯩꯈꯗꯤ ꯈꯪꯗꯦ ꯃꯤꯄꯥꯟ ꯄꯥꯡꯈꯣꯛ ꯆꯥꯏꯉꯥꯏ ꯑꯣꯛꯀꯁꯤꯐꯥꯎ ꯅꯨꯄꯤꯗ ꯄꯤꯖꯅ ꯑꯩ ꯄꯪꯐꯥꯅ ꯐꯥꯜꯂꯒ ꯑꯗꯣ ꯑꯣꯛ ꯅꯥꯔ ꯁꯤꯔꯦ ꯉꯝꯅ ꯇꯧꯕ ꯌꯥꯝ ꯇꯧꯕꯅꯦ ꯈꯣꯏꯗꯥꯏꯗ ꯕꯨꯗꯤ
ꯑꯗꯒꯤ ꯑꯣꯛ ꯑꯅꯥꯕꯒꯨꯝꯕꯁꯦ ꯌꯨꯝꯗ ꯆꯥꯔ ꯄꯨꯁꯤꯟꯕꯤꯗꯕ ꯍꯥꯏꯗꯤ ꯃꯣꯏꯗ ꯃꯍꯤ ꯃꯅꯥꯏ ꯐꯅ ꯆꯣꯡꯒꯤꯗ ꯇꯥꯔꯒꯁꯨ ꯑꯣꯛ ꯑꯅꯥꯕꯩꯒꯤ ꯃ ꯃꯅꯝ ꯒꯨꯝꯕꯁꯦ ꯃꯣꯏꯗ ꯋꯥꯟꯁ ꯇꯥꯈꯤ ꯇꯥꯔꯒꯗꯤ ꯁꫭꯏ ꯁꯤ ꯑꯗꯨꯝ ꯁꯤꯕꯒꯤ ꯆꯥꯡꯁꯦ ꯌꯥꯝ ꯋꯥꯡꯉꯦꯕ ꯑꯗꯒꯤ ꯅꯣꯡ ꯆꯨꯔꯛꯄ ꯃꯇꯝꯗ ꯑꯣꯛꯀꯤ ꯃꯅꯥꯀꯣꯡꯒꯨꯝꯕꯗ ꯏꯁꯤꯡ ꯆꯪꯒꯤꯕ ꯑꯣꯛꯇꯤ ꯅꯥꯀꯣꯡꯗ ꯏꯁꯤꯡ ꯆꯪꯕꯁꯨ ꯌꯥꯗꯦꯕ ꯑꯗ ꯏꯔꯨꯖꯕ ꯈꯣꯠ ꯑꯗ ꯆꯦꯛꯁꯟꯅ ꯇꯧꯒꯗꯕ ꯅꯥꯀꯣꯡꯗ ꯏꯁꯤꯡ ꯆꯪꯒ꯭ꯔꯕ ꯑꯗꯨꯁꯨ ꯃꯣꯏ ꯑꯗꯨꯝ ꯀꯨꯏꯔꯔꯣꯏ ꯑꯗꯨꯝ ꯁꯤ ꯁꯤꯒ꯭‌ꯔꯅꯤ ꯑꫭꯛꯇꫭ
ꯈꯔ ꯂꯩꯕ꯭ꯔꯥ
ꯎꯝ ꯂꯥꯞꯅ ꯂꯥꯞꯅ ꯍꯥꯏꯗꯤ ꯑꯅꯥꯕ ꯆꯥ ꯇꯥꯔꯒꯁꯨ ꯂꯥꯞꯅ ꯂꯥꯞꯅ ꯑꯗꯨꯝ ꯆꯥꯕ ꯍꯥꯏꯗꯤ ꯑ ꯃꯥꯅ ꯑꯄꯨꯝ ꯑꯁꯥ ꯑꯗꯨꯇ ꯅꯠꯇꯅ ꯑꯇꯣꯞꯄ ꯌꯦꯟ ꯀꯩꯀꯥ ꯑꯄꯨꯝ ꯑꯁꯥ ꯑꯗꯨꯒꯨꯝꯕ ꯇꯧꯕ ꯑꯗꯒꯤ ꯉꯥ ꯄꯨꯝ ꯀꯩ ꯑꯁꯥ ꯑꯗꯨꯒꯨꯝꯕ ꯑꯣꯛꯇ ꯄꯤꯖꯕꯁꯤꯁꯨ ꯑꯣꯛ ꯌꯥꯝ ꯅꯥꯔꯛꯄꯒꯤ ꯆꯥꯟꯁ ꯌꯥꯝ ꯋꯥꯡꯉꯦꯕ
ꯎꯝ
ꯑꯗ ꯑꯣꯛꯀꯨꯝꯕꯁꯤꯗꯤ ꯋꯥꯟꯁ ꯅꯥꯔꯛꯈꯤ ꯇꯥꯔꯒꯗꯤ ꯃꯣꯏꯗꯤ ꯍꯤꯡꯒꯟꯗꯦ ꯍꯥꯏꯕꯗꯤ ꯀꯟꯕꯒꯤ ꯎꯄꯥꯏꯁꯦ ꯌꯥꯝ ꯅꯦꯝꯃꯦ ꯃꯣꯏꯗꯗꯤ ꯑꯗꯨꯝ ꯊꯤꯔꯅꯤ ꯍꯥꯏꯗꯤ ꯐꯅ ꯂꯥꯏꯌꯦꯡꯉꯁꯨ ꯌꯥꯔꯣꯏ ꯅꯨꯃꯤꯠ ꯅꯤꯅꯤ ꯁꯥꯡꯉꯕꯗ ꯍꯨꯝꯅꯤ
ꯑꯗꯨꯅꯦ ꯄꯩꯁꯥꯗꯤ ꯄꯩꯁꯥꯗꯤ ꯌꯥꯝ ꯁꯤꯠꯀꯗꯕꯗ ꯁꯤꯔꯗꯤ ꯄꯥꯝꯃꯨꯏꯕ
ꯎꯝ ꯃꯆꯤꯟꯖꯥꯛ ꯍꯥꯏꯗꯤ ꯅꯨꯃꯤꯠ ꯅꯥꯒ꯭ꯔꯗꯤ ꯅꯤꯅꯤ ꯍꯨꯝꯅꯤ ꯆꯥꯔꯝꯃꯅꯤ ꯑꯗꯨꯒ ꯑꯗꯨꯝ ꯁꯤꯔꯅꯤꯕ
ꯎꯝ
ꯑꯗ ꯄꯩꯁꯥꯒꯨꯝꯕ ꯀꯩꯅꯣ ꯇꯧꯕꯒꯤꯗꯤ ꯌꯥꯝ ꯀꯥꯟꯅꯩ ꯂꯥꯕꯁꯨ ꯌꯥꯝ ꯀꯥꯟꯅꯩ ꯑꯗꯨ ꯑꯣꯏꯁꯨ ꯑꯃꯣꯝꯅ ꯑꯃꯨꯛ ꯍꯦꯟꯅ ꯀꯥꯟꯅꯔꯦ ꯍꯥꯏꯕꯗꯤ ꯃꯆꯥ ꯊꯥꯒꯠꯄ ꯉꯝꯗ ꯇꯥꯔꯒꯗꯤ ꯍꯦꯟꯅ ꯑꯗꯨꯅ ꯑꯃꯨꯛ ꯍꯦꯟꯅ ꯀꯥꯟꯅꯩꯌꯦꯕ ꯃꯆꯤꯟꯖꯥꯛꯀꯤ ꯀꯩꯅꯣ ꯈꯇꯪꯒꯤ ꯋꯥꯅꯤ
ꯍꯣꯏꯅꯦ ꯑꯗꯨ ꯑꯗꯨꯝ ꯃꯆꯤꯟꯖꯥꯛꯇꯣ ꯊꯤꯕꯤꯕ ꯁꯦꯝꯕꯤꯗꯧ ꯁꯥꯕꯤꯗꯧ ꯃꯤꯗꯣ ꯋꯥꯠꯇ꯭ꯔꯗꯤ ꯑꯗꯨꯝ ꯌꯥꯕ ꯖꯥꯠꯅꯤꯗ
ꯎꯝ ꯇꯣꯉꯥꯟꯅ ꯀꯩꯅꯣ ꯇꯧꯏꯅꯦ ꯍꯥꯏꯗꯤ ꯃꯣꯏꯁꯨ ꯄꯤꯖꯩꯌꯦꯅ ꯄꯨꯡꯄꯤ ꯗ ꯗꯤ ꯋꯥꯔꯨ ꯈꯔ ꯆꯥ ꯈꯔ ꯄꯤꯖꯔ ꯊꯝꯕꯗꯨꯅ ꯑꯣꯛꯀꯁꯨ ꯆꯥꯎꯔꫭꯏꯕ
ꯎꯝ
ꯀꯣꯟ ꯁꯦꯡꯗꯣꯛꯄꯤꯗꯅ ꯈꯣꯠꯇꯅ ꯍꯥꯏꯗꯤ ꯃꯣꯏꯁꯨ ꯌꯥꯝꯅ ꯁꯦꯕꯥ ꯑꯃ ꯆꯪꯉꯦꯕ
ꯎꯝ
ꯐꯖꯅ ꯌꯦꯡꯕꯤꯕꯗꯅꯦ ꯑꯗꯨꯝ ꯊꯥ ꯑꯃꯗ ꯑꯣꯛꯇꯤ ꯐꯖꯅ ꯆꯥꯎꯈꯠꯂꯦ
ꯏꯁ ꯑꯃꯨꯛꯇ ꯂꯣꯏꯗ‌꯭ꯔꯤꯃꯤꯅ ꯈꯪꯗꯦꯅꯦ ꯃꯤ ꯁꯨꯝ ꯇꯧꯅꯕꯗ ꯑꯗꯣ ꯅꯣꯏ ꯍꫭꯟ ꯆꯥꯎꯕ꯭ꯔꯥ
ꯎꯝ ꯆꯥꯎꯋꯦ
ꯑꯣ ꯑꯗꯨ ꯆꯥꯎꯔꯒꯗꯤ ꯂꯣꯏꯕꯩ ꯈꯨꯗꯣꯡ ꯆꯥꯏꯅꯦꯕꯀꯣ ꯑꯩꯈꯣꯏꯗꯤ ꯑꯩꯅ ꯍꯥꯏꯁ ꯃꯐꯝ ꯁꯨꯡꯂꯩ ꯂꯩꯇꯦ ꯍꯥꯏꯁꯤꯅꯤ
ꯑ
ꯃꯐꯝ ꯂꯩꯇꯦ ꯍꯥꯏꯕꯗꯤ ꯎꯝ
ꯎꯝ
ꯁꯤꯒꯤ ꯃꯝꯁꯨ ꯈꯔ ꯀꯜꯂꯤꯗꯅ
ꯑꯥ ꯍꯣꯏ ꯃꯅꯝꯕꯨꯗꯤ ꯅꯝꯊꯤ ꯑꯗꯣ ꯇꯣꯏꯅ ꯁꯦꯝꯕꯤꯔꯗꯤꯅꯦ
ꯎꯝ
ꯇꯧꯗꯕꯅꯦ ꯑꯗꯨꯒ ꯀꯪꯂꯉꯥꯁꯦ ꯀꯪꯂꯥꯁꯤꯁꯨ ꯂꯣꯏꯕ ꯌꯥꯝ ꯀꯥꯟꯅꯩꯑꯕ ꯍꯥꯏꯗꯤ ꯀꯪꯂꯥ ꯃꯆꯥ ꯑꯣꯟꯕꯗ ꯉꯥꯏꯔꯤꯕ ꯖꯨꯔꯥ ꯑꯃꯗ ꯂꯨꯄꯥ ꯂꯤꯁꯤꯡ ꯑꯃꯒ ꯀꯩꯅꯣꯅꯦꯕ ꯆꯥꯝꯃꯉꯥꯅꯦꯕ
ꯀꯅꯣ ꯃꯣꯏꯅ ꯌꯥꯝ ꯇꯥꯡꯉꯤꯁꯤꯕꯨ ꯉꯥꯅꯨꯗ ꯍꯦꯟꯅ ꯍꯥꯎꯖꯥꯠꯂꯣ
ꯀꯪꯂꯥꯁꯨ ꯍꯥꯎꯋꯦ ꯌꯥꯝ ꯇꯥꯡꯗꯤ ꯇꯥꯡꯕ
ꯑꯣ ꯌꯥꯝ ꯀꯥꯟꯅ ꯀꯥꯟꯅꯕ ꯊꯕꯛ ꯉꯥꯛꯇ ꯇꯧꯔꯝꯃꯤꯅꯤ ꯅꯣꯏꯗꯤ
ꯎ ꯍꯣꯏ ꯑꯗꯨꯗꯤ ꯊꯝꯃꯒꯦ
ꯎꯝ ꯎꯝ ꯎꯝ ꯊꯝꯃꯣ ꯊꯝꯣ ꯎꯝ